ꯍꯜꯂꯣ
ꯍꯜꯂꯣ
ꯇꯥꯏꯌꯦ ꯅꯠꯇꯔꯣ
ꯇꯥꯏ ꯇꯥꯏ
ꯑꯃꯣꯏ ꯄꯥꯕꯣ
ꯑꯩ ꯀꯩꯗꯧꯔꯤꯅꯣ
ꯀꯩꯁꯨ ꯇꯧꯗꯦ ꯁꯥꯕꯒꯤ ꯁꯥꯕꯒꯤ ꯒ꯭ꯌꯥꯟ ꯇꯥꯗ꯭ꯔꯦ ꯀꯀꯥꯏꯗ ꯂꯩꯕꯅꯤꯅ
ꯎ
ꯀꯩꯗꯧꯔꯤꯅꯣ ꯅꯪꯗꯤ
ꯇꯨꯝꯒꯦꯅ ꯇꯧꯔꯤ ꯍꯧꯖꯤꯛ ꯆꯃꯟꯕꯒꯤ ꯌꯥꯗ꯭ꯔꯦ ꯆꯠꯊꯣꯛꯄ ꯌꯥꯗ꯭ꯔꯦ
ꯌꯥꯝ ꯁꯥꯏꯅꯦ ꯍꯟꯗꯛ ꯃꯔꯛꯁꯦ ꯁꯨꯇꯤ ꯀꯌꯥꯃꯨꯛ ꯀꯨꯏꯔꯒꯦ ꯊꯥꯕ ꯄꯨꯡ ꯀꯌꯥꯗ ꯊꯥꯕꯅꯣ
ꯇꯨ ꯊꯥꯔꯇꯤ ꯊꯥꯔꯇꯤꯗ ꯊꯥꯕꯅꯦ ꯍꯧꯖꯤꯛꯁꯦ
ꯇꯨꯌꯦꯞ ꯊꯥꯔꯇꯤ
ꯇ ꯄꯨꯡ ꯃꯥꯗꯤ ꯍꯦꯜꯂꯦ
ꯂꯣꯏꯕꯅ ꯄꯨꯡ ꯀꯌꯥꯗ ꯂꯣꯏꯕ ꯑ ꯑꯂꯣ ꯍꯧꯕ ꯍꯥꯏꯕ ꯄꯨꯡ ꯃꯥꯄꯜꯗ ꯑꯁ ꯌꯥꯝ ꯌꯥꯝ ꯉꯥꯏꯂꯦ ꯑꯗꯨꯗꯤ ꯑꯗꯨꯗꯤ ꯑꯩ ꯍꯧꯖꯤꯛ ꯑꯩ ꯍꯧ ꯒꯠꯄ ꯃꯇꯝ ꯌꯧꯗ꯭ꯔꯦ ꯑꯗꯨꯗꯤ
ꯍ ꯈꯪꯉꯤꯗ ꯑꯦꯁ ꯑꯩ ꯍꯣꯏ ꯍꯧꯒꯠꯄꯗꯤ ꯑꯁ ꯌꯥꯝ ꯉꯟꯕꯅꯤꯅꯦ ꯐꯣꯔ ꯊꯥꯔꯇꯤ ꯐꯣꯔ ꯊꯥꯔꯇꯤ
ꯐꯣꯔ ꯊꯥꯔꯇꯤ ꯄꯨꯡ ꯀꯌꯥ ꯄꯨꯡ ꯀꯌꯥꯗ ꯇꯨꯝꯃꯤꯅꯣ
ꯇꯨꯝꯕꯗꯤ ꯐꯤꯛꯁ ꯂꯩꯇꯦꯗ ꯐꯣꯟ ꯌꯦꯡꯕꯗ ꯌꯦꯡꯕꯗ ꯇꯦꯟ ꯇꯦꯟ ꯊꯥꯔ ꯇꯤ ꯉꯟꯕꯗ ꯅꯥꯏꯟ
ꯎꯝ ꯑꯆꯥ ꯑꯠꯆꯥ ꯣ ꯕꯣꯜꯒꯨꯝꯕꯗ ꯌꯦꯡꯕ꯭ꯔꯣ
ꯑꯌꯨꯛ ꯑꯌꯒ ꯍꯣꯏ ꯑꯌꯨꯛꯀꯤ ꯂꯩꯔꯗꯤ ꯌꯦꯡꯉꯦ ꯑꯗꯨꯒ
ꯑꯩ ꯃꯔꯥꯡ ꯎ ꯉꯔꯥꯡ ꯁꯝꯒꯤ ꯕ꯭ꯔꯥꯖꯤꯜꯒꯤꯗꯣ ꯌꯦꯡꯒꯦ ꯇꯧꯕꯅꯦ ꯄꯨꯡ ꯑꯍꯨꯝ ꯃꯈꯥꯏꯗ ꯀꯗꯥꯥꯏꯗꯒꯤ ꯑꯗꯣ ꯇꯨꯝꯕ ꯇꯥꯏꯃꯤꯡꯅꯦ ꯁꯤ ꯌꯥꯗꯦꯅꯦꯅ ꯑꯣ ꯉꯁꯤ ꯑꯁ ꯉꯁꯤ ꯑꯌꯨꯝꯗ ꯀꯣ ꯍꯣꯏ
ꯅꯁꯤ ꯑꯨ ꯉꯁꯤ ꯑꯌꯨꯛ ꯁꯕꯦꯟ ꯑꯦ ꯅꯠꯇꯦ
ꯊꯔꯤ ꯐꯥꯅꯠꯇ꯭ꯔꯦ ꯊ꯭ꯔꯤ ꯊꯥꯔꯇꯤꯗ
ꯊ꯭ꯔꯤ ꯊꯥꯔꯇꯤꯗ ꯍꯧ ꯑꯗꯨ ꯃꯥ
ꯊ꯭ꯔꯤ ꯊꯥꯔꯇꯤ ꯍꯧꯒ ꯐꯥꯏꯚ ꯑꯗꯨꯋꯥꯏꯗ ꯂꯣꯏ ꯗꯧ ꯃꯥꯜꯂꯦ ꯃꯣꯏ ꯊ꯭ꯔꯤ ꯊꯔꯇꯤ ꯍꯧꯔꯦ ꯑꯗꯨꯒ ꯐꯣꯔ ꯐꯣꯔ ꯐꯣꯔꯒ ꯃꯤꯅꯤꯠ ꯇꯔꯥ ꯑꯗꯨꯋꯥꯏꯗꯨꯗ ꯍꯥꯐ ꯊꯣꯛꯑꯅꯤꯀꯣ
ꯑꯣ ꯑꯩꯅ ꯑꯩꯅ ꯌꯦꯡꯕꯗ ꯐꯤꯐꯇꯤ ꯐꯣꯔ ꯐꯤꯐꯇꯤ ꯁꯤꯛꯁ ꯆꯂꯦꯃꯤꯅꯤꯗ ꯀꯩꯅꯣꯒꯦ
ꯅꯦꯝꯃꯔ ꯌꯥꯎꯋꯦ ꯍꯥꯏꯇꯥꯅꯦ ꯉꯁ ꯁꯞꯕꯁꯤꯗꯤꯗ ꯑꯣꯏꯕ꯭ꯔꯥ ꯃꯣꯏ
ꯎꯝ ꯍ ꯦꯟꯁꯦ ꯐꯝꯃꯦꯃ
ꯃꯤꯅꯦ ꯀꯌꯥꯃꯨꯛ ꯆꯪꯒꯦ ꯐꯤꯔꯗ
ꯆꯪꯕꯁꯦ ꯅꯥꯏꯟꯇꯤꯟ ꯑꯣꯏꯒꯗ꯭ꯔꯥ ꯇꯤꯟ ꯇꯕꯕꯒꯗ꯭ꯔꯥ ꯅꯥꯏꯟꯇꯤꯟ ꯇ꯭ꯋꯦꯟꯇꯤ ꯐꯇꯤꯟ ꯇ꯭ꯋꯦꯟꯀꯤꯤ
ꯑ ꯃ ꯉꯁꯤꯒꯤ ꯕ꯭ꯔꯥꯖꯤꯜꯗꯤ ꯀꯩꯅꯣ ꯂꯩꯈ꯭ꯔꯦꯅꯦ ꯕꯤꯅꯤꯗꯨꯅ ꯕꯤꯅꯤ ꯖꯨꯅꯤꯌꯔꯅ ꯅꯩꯈ꯭ꯔꯦꯅꯦ ꯑꯗꯨꯝ ꯌꯥꯕꯅꯦ ꯔꯌꯔ ꯃꯦꯗꯔꯤꯁꯨ ꯇꯧꯋꯦꯕꯀꯣ ꯑꯗꯨꯝ ꯌꯥꯕꯅꯦ ꯃꯥꯅ
ꯃꯤ ꯑꯃ ꯑꯩꯈꯣꯏ ꯃꯣꯏ ꯀ ꯌꯥꯡꯖꯪ ꯂꯕꯁꯤꯡꯅ ꯈꯔ ꯅ ꯔꯃꯜ ꯍꯟꯅꯛꯁꯤꯅꯦ
ꯅꯃ ꯅꯦꯝꯃꯔꯁꯨ ꯆꯪꯉꯁꯨ ꯅꯩꯈꯤꯗꯦꯅ ꯑꯃꯨꯛ ꯍꯦꯟꯅ
ꯃꯇꯝꯗ ꯃꯥꯒꯤ ꯏꯁꯀꯤꯜ ꯊꯣꯛꯇ꯭ꯔꯤꯉꯩꯗ ꯃꯇꯝ ꯂꯣꯏꯈ꯭ꯔꯦ
ꯃꯊꯪ ꯃꯊꯪꯗꯗꯤꯩ ꯐꯨꯜ ꯐꯨꯜꯗꯩ ꯌꯥꯎꯔꯝꯗꯧ ꯃꯥꯜꯂꯦꯀꯣ ꯐꯨ ꯐꯣꯔꯃꯦꯠꯁꯇ ꯑꯣꯏꯅ ꯅꯪ ꯑꯗ ꯅꯪ ꯀꯅꯥꯒꯤ ꯐꯦꯟꯁꯤꯅꯣ ꯃ ꯁꯤꯔꯔꯅꯦꯕꯗꯧꯔꯥ
ꯑꯩꯗꯤ ꯃꯦꯁꯤꯅꯦ ꯀꯩꯅꯣ
ꯅꯪ ꯃꯦꯁꯤ ꯑꯃꯒ ꯃꯦꯁꯤ ꯅꯍꯥꯟ ꯁꯥꯟꯅꯕꯅ ꯀꯩꯅꯣ ꯄꯅꯦꯗꯤ ꯆꯪꯗꯕ
ꯍ
ꯃꯥꯗ ꯃꯥꯒꯤ ꯁꯅꯥ ꯑ ꯃꯉꯣꯟꯗꯣ ꯑꯗꯨꯝ ꯐꯖꯩꯌꯦꯕꯀꯣ ꯑ ꯄꯦꯅꯦꯜꯇꯤ ꯆꯪꯗ꯭ꯔꯕ ꯐꯥꯎꯔꯗꯤ ꯀꯩꯅꯣꯝ ꯇꯧꯏ ꯍꯥꯏ ꯀꯩꯅꯣꯝ ꯐꯥꯎꯏ ꯍꯥꯏ
ꯎ ꯅ ꯎꯗꯣ ꯑꯩꯅꯗꯣ ꯄꯥꯝꯗꯕ ꯁꯦ ꯃꯥꯒꯤ ꯀꯩꯅꯣꯗ ꯏꯒꯣ ꯑꯃ ꯂꯩꯕꯗ
ꯑꯗ ꯔꯅꯦꯝ ꯗꯣꯥꯎ ꯄꯥꯝꯗꯩ ꯃꯦꯁꯤꯁꯨ ꯄꯥꯝꯗꯩ ꯑꯩꯅ ꯄꯥꯝꯃꯤꯁꯦ ꯅꯦꯝꯃꯔꯒꯅꯦ ꯕꯥꯄꯦꯗꯣ ꯑꯗꯨꯒ ꯃꯣꯏ ꯏꯁꯄꯦꯟꯒꯤ ꯏꯁꯄꯦꯟꯒꯤ ꯌꯥꯝꯃꯜ ꯑꯃꯁꯨ ꯌꯥꯎꯋꯗꯅꯦ
ꯎꯝ ꯍꯃꯁꯨ ꯌꯥꯏ
ꯑꯉꯥꯡ ꯑꯣꯏꯕꯗꯣ ꯑꯩ ꯏ ꯑꯩ ꯏ ꯆꯥꯟꯅꯗꯅꯦ ꯃꯥꯒꯤ ꯃꯑꯣꯡꯗꯨꯒ ꯌꯥꯝꯅ ꯀꯩꯅꯣ ꯇꯧꯔꯤꯅꯦ ꯅꯪꯒꯤꯗꯤ ꯀꯃꯥꯏꯅ ꯇꯧꯕ ꯌꯥꯝꯃꯜꯗꯨꯣ ꯌꯥꯝꯃꯜ
ꯑꯥ ꯑꯉꯥꯡ ꯑꯣꯏꯕꯒꯤꯅꯦ ꯃꯥꯗꯤ
ꯑꯉꯥꯡ ꯑꯣꯏꯕꯒꯤ ꯈꯔ ꯆꯞꯄꯔꯤ ꯃꯑꯣꯡ ꯆꯜꯂꯤꯅ ꯍꯥꯏꯗꯣ
ꯆꯄ꯭ꯔꯤ
ꯑꯗ ꯑ ꯑꯩ ꯍꯩꯅꯗꯦꯗꯣ ꯅꯨꯄꯥꯗꯣ ꯑꯗꯨꯒ ꯑꯩꯅ ꯄꯥꯝꯃꯤꯁꯦ ꯅꯦꯃꯔꯒ ꯏꯕꯥꯄꯤ ꯈꯛꯅꯤ ꯄꯥꯝꯃꯤꯁꯦ ꯅꯪꯅꯗꯤ ꯀꯩꯅꯣꯪ ꯂꯧꯗꯧ ꯃꯥꯜꯂꯦ ꯕꯥꯄꯦꯅ
ꯕꯄꯦꯁꯨ ꯌꯥ ꯑꯁ ꯕꯄꯦꯗꯤ ꯐꯥꯎꯈꯅꯤꯤ
ꯕꯥꯄꯤꯦꯗ ꯏꯁꯇꯥꯃꯤꯅꯥꯁꯨ ꯂꯩ ꯌꯥꯝ ꯀꯟꯅ ꯏ ꯏꯒꯣꯁꯨ ꯀꯌꯥꯝ ꯂꯩꯇꯕꯅꯦ ꯃꯥꯅ ꯅ ꯌꯥꯝꯅ ꯆꯝꯕꯅ ꯅꯦꯝꯃꯔꯁꯨ ꯀꯩꯅꯣ ꯑꯣꯏꯕꯅꯦ ꯑꯗꯨꯝ ꯆꯄ꯭ꯔꯤꯗꯤ ꯑꯣꯏꯌꯦ ꯑꯗꯨꯝ ꯌꯦꯡꯕ ꯐꯖꯩ ꯃꯥ ꯃꯑꯣꯡꯗ ꯑꯗꯨ ꯅꯦꯃꯔꯒ ꯏꯐ ꯐꯦꯟꯁꯤ ꯌꯥꯝꯃꯦ ꯕꯣꯁ ꯁꯥꯟꯅꯝꯗꯁꯨꯀꯣ
ꯎꯝ
ꯑꯗꯨꯅꯃꯁꯨ ꯂꯣꯏ ꯄꯥꯝꯅꯩ
ꯑ ꯅꯪꯗꯤ ꯀꯃꯥꯏꯅ ꯇꯧꯔꯤꯒꯦ ꯑꯦꯛꯖꯥꯝꯒꯨꯝꯕ ꯀꯔꯤꯒꯨꯝꯕ
ꯑꯦꯛꯖꯥꯝ ꯑꯃꯨꯛ ꯊꯥꯗ꯭ꯔꯦ ꯑꯦꯛꯖꯥꯝꯁꯦ ꯇꯟꯁꯤꯂꯗ
ꯅꯠꯇꯦ ꯅꯍꯥꯟ ꯊꯥꯈꯤꯕꯗꯣ ꯀꯃꯥꯏꯅ ꯇꯧꯔꯒꯦ
ꯃꯥ ꯌꯥꯝꯗꯦ
ꯑꯣ ꯃꯥ ꯌꯦꯡꯕ ꯌꯥꯔꯕꯣ
ꯑꯦ ꯊꯣꯛꯈ꯭ꯔꯦ ꯅꯪ ꯌꯦꯡꯗ꯭ꯔꯤꯕꯣ
ꯑꯩ ꯌꯦꯡꯗ꯭ꯔꯦ ꯌꯦꯡꯉꯔꯣꯏ ꯑꯩ
ꯀꯩꯅꯣꯗ ꯃꯥꯔꯗꯣ ꯌꯦꯡꯕ ꯌꯥꯔꯕꯅꯦ ꯑꯩꯈꯣꯏꯒꯤ ꯋꯦꯕꯁꯥꯏꯠꯇ ꯆꯪꯉꯒꯅꯦ
ꯑ
ꯑꯩ ꯑꯩ ꯋꯥꯈꯜꯗꯗꯤ ꯑꯩꯠꯇꯤ ꯂꯥꯜꯂꯗꯤ ꯅꯨꯡꯉꯥꯏꯒꯗꯕꯅꯤ ꯈꯜꯂꯦ ꯑꯩ ꯈꯟꯕꯅꯦ ꯑꯩꯠꯇꯤ ꯂꯥꯜꯂꯗꯤ ꯍꯔꯥꯎꯋꯦꯅ ꯀꯩꯅꯣ ꯇꯧꯔꯕꯅꯦꯕ ꯑꯜꯁꯔꯀꯤ ꯊꯣꯛꯂꯛꯄꯗ ꯁꯚꯦꯟꯇꯤ ꯈꯤ ꯈꯤꯇꯪ ꯍꯠꯂ ꯂꯩꯔꯃꯤ
ꯋꯥ
ꯅꯪ ꯅꯪ ꯅꯃꯥꯟꯅꯕ ꯑꯇꯩ ꯊꯥꯕ ꯂꯩꯕ꯭ꯔꯥ ꯖꯤꯗꯤꯗ ꯃꯥ
ꯂꯩꯥꯏꯇ
ꯀꯌꯥꯝ ꯀꯌꯥꯝ ꯂꯧꯅꯔꯕ ꯖꯥꯠꯅ ꯍꯟꯗꯛꯀꯤ ꯀꯩꯅꯣꯁꯨ
ꯂꯝꯟꯖꯦꯜ ꯈꯣꯏ ꯃꯥ ꯀꯩꯅꯣ ꯅꯍꯥꯟ ꯆꯠꯄꯗ ꯑꯩꯠꯇꯤ ꯌꯥꯎꯔꯝꯃꯣꯏꯅ ꯑꯩꯠꯇꯤ ꯌꯥꯎꯕꯅꯦ ꯃꯥꯕꯨꯣ
ꯁꯚꯦꯟꯇꯤ ꯐꯣꯔ ꯄꯥꯁ ꯃꯉꯗ ꯑꯣꯏꯕꯅꯦ ꯍꯥꯏꯗꯤ ꯍꯥꯟꯅꯗꯨꯒ ꯚꯦꯀꯦꯟꯁꯤ ꯃꯥꯟꯅꯗꯦꯗꯅ ꯅ ꯍꯟꯗꯛ
ꯑꯦ ꯌꯥꯒꯅꯤ ꯌꯥꯒꯅꯤ
ꯌꯥꯔ ꯑꯗꯣ ꯑꯗ ꯀꯦ ꯀꯣꯏꯁꯟꯁꯤ ꯂꯨꯗꯤ ꯂꯨꯕꯅꯤꯅꯀꯣ ꯃꯣꯏ ꯐꯤꯖꯤꯀꯦꯜꯗ ꯃꯥꯔꯛ ꯀꯌꯥ ꯀꯌꯥꯗ ꯀꯧꯗꯣꯏꯖꯥꯠꯅꯣ ꯍꯥꯏꯗꯤ ꯚꯦꯀꯦꯟꯁꯤꯁꯤ ꯚꯦꯀꯦꯟꯁꯤꯁꯨ ꯌꯥꯝꯗꯦꯕ
ꯑ
ꯚꯦꯀꯦꯟꯁꯤ ꯑꯃꯨꯛ ꯏꯟꯀ꯭ꯔꯤꯖ ꯇꯧꯕꯗꯣ ꯀꯌꯥꯃꯨꯛ ꯍꯦꯟꯒꯠꯇꯣꯏꯖꯥꯠꯅꯣꯗꯨꯁꯨ ꯈꯪꯗꯕꯥ ꯍꯧꯖꯤꯛꯗꯤ ꯍꯥꯏꯕ ꯉꯝꯗ꯭ꯔꯦ ꯃꯥ ꯃꯥ ꯑꯌꯥꯝꯕꯅꯜ ꯂꯧꯅꯕꯁꯦ ꯁꯦ ꯖꯦꯅꯦꯔꯦꯜ ꯌꯨ ꯑꯥꯔ ꯑꯣꯏꯔꯁꯨ ꯃꯣꯏ ꯑꯩꯠꯇꯤꯒ ꯅꯥꯏꯟꯇꯤꯒ ꯁꯚꯦꯟꯇꯤ ꯇꯨ ꯑꯩꯠꯇꯤ ꯑꯌꯥꯝꯕꯅ ꯁꯨꯃꯥꯏꯅ ꯂꯧꯅꯩꯌꯦꯕꯀꯣ ꯍꯟꯗꯛꯀꯤ ꯑꯦꯛꯖꯥꯝꯁꯦ
ꯑꯣ ꯑ
ꯅꯪ ꯀꯌꯥꯅꯦꯕ ꯇꯧꯕꯗꯣ ꯀꯨꯏꯁꯥꯟ
ꯑꯁ ꯑꯩ ꯇꯧꯕꯗꯤ ꯊꯥꯔꯇꯤ ꯊꯥꯔꯇꯤ ꯑꯃ ꯐꯛꯇ ꯇꯧꯋꯦ ꯑꯩꯗꯤꯇꯦꯝ ꯇꯧꯕ ꯌꯥꯔꯔꯣꯏ
ꯍꯥꯏ ꯅꯪꯗꯤ ꯀꯧꯔꯁꯤ ꯅꯪꯗꯤ ꯑꯒ꯭ꯔꯁꯤ ꯑꯗꯨꯝ ꯐꯕꯅꯤꯅ ꯆꯨꯝꯃꯤꯅꯦ ꯂꯥꯜꯂꯁꯨ ꯑꯅꯤ ꯑꯍꯨꯝꯈꯛ ꯑ ꯁꯤꯁꯇꯤ
ꯑꯍꯨꯝꯗꯤ ꯂꯥꯜꯂꯦ ꯈꯪꯉꯦ
ꯁꯤꯛꯁꯇꯤ ꯅꯠꯇꯦ ꯃꯥꯔꯛ ꯁꯤꯛꯁꯇꯤ ꯐꯤꯐꯇꯤ ꯁꯤꯛꯁꯇꯤ ꯆꯠꯂꯗꯤ ꯐꯤꯖꯤꯀꯦꯜꯕꯨꯨꯗꯤ ꯀꯩꯅꯣ ꯇꯧꯔꯅꯤ ꯅꯣꯔꯃꯦꯂꯥꯏꯁꯁꯨ ꯍꯟꯗꯛꯀꯤ ꯅꯣꯔꯃꯦꯂꯥꯏꯁꯁꯤ ꯌꯥꯝꯒꯅꯤ ꯍꯥꯏꯕꯅꯤꯀꯣ
ꯑ
ꯑ ꯅꯪ ꯅꯪ ꯁꯤꯐꯇꯣ ꯍꯥꯞ ꯍꯥꯠ ꯍꯥ ꯇ ꯇꯥꯔꯒꯗꯤ ꯅꯣꯔꯃꯦꯂꯥꯏꯁ ꯑꯃꯨꯛ ꯍꯦꯟꯒꯠꯇꯣꯏꯅꯦ ꯃꯥꯔꯛ ꯀꯔꯤꯒꯨꯝꯕ ꯅꯪ ꯐꯤꯐꯇꯤ ꯐꯥꯏꯚ ꯃꯥꯔꯛ ꯆꯠꯂꯦ ꯍꯥꯏꯔꯁꯦꯀꯣ ꯐꯤꯐꯇꯤꯟ ꯃꯥꯔꯛ ꯑꯃꯨꯛ ꯍꯥꯞꯄꯗꯤ ꯑꯩꯠꯇꯤ ꯌꯧꯔꯦꯗꯅ ꯁꯚꯦꯟ ꯐꯤꯞꯇꯤ ꯐꯥꯏꯚ ꯐꯤꯞꯇꯤ ꯁꯚꯦꯟꯇꯤ ꯍꯥꯏꯕ ꯌꯥꯏ ꯌꯥꯅꯤ ꯌꯥꯅꯤ ꯆꯥꯟꯁꯇꯣ ꯃꯣꯏꯒꯤ ꯅꯣꯔꯃꯦꯂꯥꯏꯁ ꯄꯤꯔꯒ ꯃꯥꯛ ꯄꯤꯕꯗꯣ ꯑꯗꯨꯐꯥꯎ ꯌꯦꯡꯉꯗꯤ ꯑꯗꯨꯐꯥꯎ ꯃꯣꯏ ꯑꯝꯐꯥꯝ ꯑꯣꯏꯔꯒꯗꯤꯀꯣ ꯐꯤꯖꯤꯀꯦꯜ ꯔꯤꯀ꯭ꯔꯨꯏꯠꯃꯦꯟ ꯑꯗꯨꯒ ꯑꯦꯚꯔꯦꯖꯇꯤ ꯈꯪꯕꯅꯦ ꯐꯥꯏꯅꯦꯜ ꯀꯔꯣꯞꯇꯣ ꯍꯧꯖꯤꯛꯇꯤ ꯍꯥꯏꯕ ꯉꯝꯗ꯭ꯔꯦꯗ
ꯐꯤꯖꯤꯀꯦꯜꯁꯨ ꯌꯥꯔꯔꯣꯏ ꯔꯤꯇꯔꯟꯁꯨ ꯌꯥꯗꯦ
ꯁꯕꯦꯟꯇ ꯃꯔ ꯂꯤꯁꯇ ꯑ ꯈꯔ ꯋꯥꯗꯧ ꯃꯥꯜꯂꯦ
ꯅꯪꯁꯦ ꯁꯚꯦꯟꯇꯤ ꯌꯧꯔꯗꯤ ꯅꯣꯔꯃꯦꯂꯥꯏꯁ ꯂꯥꯛꯄꯗ ꯑꯦꯠꯇꯤ ꯑꯦꯠꯇꯤ ꯋꯥꯟꯈ꯭ꯔꯅꯤꯅꯦ ꯅꯪꯒꯤ
ꯑꯦ ꯅ ꯃꯦꯂꯔꯖ ꯃꯥꯅꯤ ꯑꯅꯤ ꯑꯍꯨꯝꯈꯛ ꯑꯣꯏꯔꯒꯗꯤ ꯀꯃꯥꯏꯅ ꯇꯧꯕ ꯦꯀꯦꯟꯁꯤꯁꯤ ꯑꯗ
ꯑꯗꯨ ꯑꯣꯏꯔꯁꯨ ꯁꯚꯦꯟꯇꯤ ꯑꯩꯠꯇꯤ ꯌꯥꯒꯅꯤꯗ ꯅꯪꯗꯤ ꯀꯟꯅ ꯋꯥꯅꯔ ꯍꯦ
ꯑꯗꯨꯕꯨꯗꯤ ꯈꯪꯗ꯭ꯔꯦ ꯍꯥꯏꯗꯤ ꯃꯣꯏ ꯅꯣꯔꯃꯦꯂꯥꯏꯁꯀ ꯑꯗꯨ ꯂꯣꯏ ꯈꯣꯠꯄ ꯂꯣꯏꯔꯀꯥꯟꯗ ꯐꯤꯖꯤꯀꯦꯜ ꯀꯩꯅꯣꯒꯤ ꯁꯤ ꯐꯤꯖꯤꯀꯦꯜꯒꯤ ꯑꯦꯛꯖꯥꯝ ꯂꯩꯕꯗꯣ ꯑꯗꯨꯗꯒꯤ ꯃꯥꯔꯛ ꯍꯥꯟꯅ ꯊꯣꯛꯄꯗꯣ ꯐꯣꯔꯇꯤ ꯑꯣꯏꯔꯒꯗꯤ ꯑꯗꯨꯗꯒꯤ ꯄ꯭ꯂꯥꯁ ꯊꯥꯔꯇꯤ ꯊꯥꯔꯇꯤ ꯐꯥꯏꯚꯒꯨꯝꯕ ꯍꯦꯜꯂꯒꯗꯤ ꯐꯥꯏꯅꯦꯜꯒꯤ ꯌꯦꯡꯕ ꯌꯥꯏ ꯆꯥꯟꯁ ꯂꯩꯔꯦ
ꯑꯣ
ꯑꯗꯨ ꯃꯥ ꯀꯔꯤꯒꯨꯝꯕ ꯑꯩꯠ ꯁꯚꯦꯟꯇꯤ ꯂꯧꯋꯦ ꯍꯥꯏꯔꯁꯦ ꯀꯣ ꯑꯗꯨꯒ ꯀꯩꯒꯨꯝꯕ ꯐꯤꯖꯤꯀꯦꯜ ꯑꯗꯨꯅ ꯁꯤꯛꯁꯇꯤ ꯁꯤꯛꯁꯇꯤ ꯐꯥꯏꯚ ꯆꯠꯂꯒꯗꯤ ꯆꯥꯟꯁ ꯁꯨꯡꯂꯩ ꯂꯩꯇ꯭ꯔꯦ ꯑꯗꯨꯕꯨꯗꯤ
ꯑꯣ
ꯂꯨꯁꯨ ꯂꯨꯕꯩꯅꯦ ꯍꯟꯗꯛꯀꯤ ꯀꯩꯅꯣꯁꯦ ꯎꯝ ꯑꯩꯈꯣꯏ ꯔꯤꯖꯅꯤꯡꯁꯨ ꯌꯥꯝ ꯂꯨꯑꯦꯕꯀꯣ ꯀ꯭ꯂꯣꯛꯇ ꯍꯪꯂꯛꯄꯗꯣ ꯐꯣꯔꯃꯨꯂꯥ ꯇꯥꯏꯞꯇ ꯍꯪꯉꯦꯕ ꯑꯅꯤ ꯑꯃ ꯍꯪꯕꯗꯣ ꯌꯥꯔ ꯑꯣꯏꯅ ꯔꯤꯖꯅꯤꯡꯗ ꯃꯥꯔꯛ ꯂꯧ ꯑꯗꯨꯕꯒꯤꯅꯤ ꯑꯩꯗꯣ ꯑꯗꯨꯒ ꯖꯤ ꯀꯦꯗꯨꯁꯨ ꯌꯥꯝ ꯂꯥꯜꯂꯦ ꯑꯦꯠ ꯀꯨꯏꯁꯟ ꯂꯥꯜꯂ ꯂꯩꯔꯝꯃꯦ
ꯑꯩꯗꯣ ꯊꯥꯔꯇꯤꯟ ꯀꯣꯏꯁꯟ ꯑꯦꯇꯦꯝ ꯇꯧꯕꯅꯦꯕ ꯑꯩꯅ ꯑꯦꯛꯖꯥꯝꯗꯅꯦ ꯀꯔꯤꯒꯨꯝꯕ ꯅꯪ ꯖꯤꯀꯦꯗ ꯍꯦꯟꯅ ꯈꯨꯝꯈ꯭ꯔꯗꯤ ꯊꯥꯖꯕ ꯀꯅ ꯇ ꯌꯥꯁꯤ ꯀꯦ ꯗꯤ ꯂꯨꯕꯅꯤꯅꯀꯣ ꯏꯈ ꯁꯤꯁ ꯌꯥꯝ ꯅꯨꯡꯉꯥꯏꯇꯕꯅꯦꯕ ꯃꯦꯠꯁꯀꯨꯝꯕ ꯔꯤꯖꯅꯤꯡꯒꯨꯝꯕꯗꯤ ꯍꯣꯏ ꯑꯗꯨꯕꯨꯗꯤ ꯌꯥꯝ ꯑꯦꯇꯦꯝ ꯇꯧꯈ꯭ꯔꯗꯤ ꯑꯩꯈꯣꯏꯁꯨ ꯑꯗꯨꯝ ꯌꯥꯏ ꯃꯣꯏꯗꯤ ꯖꯤ ꯀꯦꯒ ꯏꯪꯂꯤꯁꯇꯗꯤ ꯏꯪꯂꯤꯁꯇꯨ ꯀꯣꯏꯁꯟ ꯁꯚꯦꯟ ꯀꯣꯏꯁꯟ ꯂꯥꯜꯂꯝꯃꯦ ꯀꯥꯏꯉ
ꯁꯗꯤ ꯌꯥꯉ
ꯑꯩꯒꯤ ꯁꯤꯋꯐꯇꯣ ꯍꯥꯞ ꯅꯠꯇꯦꯕꯀꯣ ꯃꯤꯗ
ꯅꯪꯗ ꯇꯨ ꯃ
ꯁꯤꯐꯂꯣ
ꯑꯥ
ꯐꯥꯔꯁ ꯁꯦꯐꯅꯦ ꯑꯩꯗꯣ ꯑꯩ ꯑꯩꯒꯤꯗꯨ ꯍꯥꯔꯠꯅ ꯃꯦꯗꯤꯌꯝꯅꯦꯏ ꯀ ꯁꯨ
ꯑꯩꯒꯤꯅꯔ ꯁꯦꯀꯦꯟ ꯑꯣꯏꯕꯅꯦ ꯁꯀꯤꯤꯟ ꯆꯀꯦꯟ ꯇꯥꯕ ꯃꯈꯩ ꯃꯥꯟꯅꯔꯝꯃꯨꯅꯤꯀꯣ